ꯇꯥꯥꯎꯔꯣ
ꯇꯥꯏꯌꯦ ꯇꯥ꯭ꯔꯣ
ꯑꯗꯨꯒ ꯑꯗꯣ
ꯁꯤ ꯇꯧꯗꯦꯗ ꯀꯔꯤꯕꯨ ꯇꯧꯅꯦ ꯆꯠꯂꯤꯕꯅꯦ ꯁꯤꯇꯕꯨ ꯀꯔꯤꯕꯨ ꯇꯧꯅꯤ ꯍꯥꯏꯒꯦ ꯄꯨꯟꯁꯤ
ꯋꯥꯀꯤ ꯋꯥꯀꯤꯡ ꯆꯥꯂꯤꯔꯣ
ꯐꯝꯃꯤꯅꯦ ꯐꯝꯃꯤꯕ ꯋꯥꯋꯥꯛꯀꯤꯡ ꯆꯠꯄ ꯇ ꯂꯩ ꯋꯥꯏ ꯀ ꯂꯥꯛ ꯆꯈꯩ
ꯇꯤ ꯆ ꯂꯕꯥ
ꯎꯝ
ꯑꯈ ꯆꯨꯅꯦ ꯍꯛꯆꯥꯡ ꯍꯛꯆꯥꯡ ꯐꯔ ꯑꯃꯅꯤꯅꯤ
ꯎꯃꯥꯡ ꯁꯛꯄꯂ ꯌꯨꯝ ꯆꯠꯂꯒ ꯂꯨꯂꯨ ꯆꯠꯊꯑꯒ ꯒ꯭ꯌꯥꯟ ꯇꯥꯔꯅ ꯂꯩꯒ
ꯆꯠꯅꯤ ꯉꯥꯅꯨ ꯆꯥꯛ ꯀꯣꯛꯈꯠꯂꯨꯔꯅꯤ ꯁꯣꯏꯔꯅꯤ ꯄꯤꯖꯔꯅꯤ
ꯎꯝ
ꯑꯩꯁꯨ ꯃꯁꯥꯗꯤꯩ ꯈꯔ ꯈꯗꯤ ꯂꯥꯛꯑꯕꯅꯦ ꯑꯩꯁꯦ
ꯕꯧ ꯈ ꯇꯪ ꯈꯤꯇꯪ ꯃꯁꯥꯒꯤ ꯌꯥꯎ ꯃꯁꯥꯁ ꯍꯦꯛ ꯍꯧꯔꯒꯦ ꯃꯣꯏ ꯃꯄꯤ ꯐꯥꯔꯦꯕꯗꯤ
ꯍꯔꯦ
ꯎꯝ ꯂꯣꯏꯈꯠꯁꯤꯔꯥ ꯂꯥ ꯑꯃꯣꯝꯕꯗꯨꯗꯤ ꯈꯔ ꯊꯝꯃꯒꯦ ꯑꯃꯣꯝꯗꯤ ꯌꯥꯝ ꯌꯥꯎꯗꯕꯅꯦꯕꯣꯝ ꯇꯔꯦꯠ ꯅꯤꯄꯥꯥꯟꯃꯨ ꯌꯥꯎꯒꯅꯤ
ꯑꯩꯗꯤ ꯑꯃꯣꯝ ꯑꯃꯣꯝꯗꯤ ꯌꯥꯝ ꯊꯝꯃꯔꯣꯏ ꯂꯥꯕꯗꯤ ꯀꯃ ꯃꯣꯝꯗꯤ ꯂꯣꯏꯗꯤ ꯂꯣꯏꯅꯤ ꯑꯗꯨꯗ ꯆꯥꯕꯒꯤ ꯂꯣꯏꯔꯅꯤ
ꯑꯁ ꯑꯩ ꯁꯝ ꯁꯥꯡꯕꯅ ꯂꯣꯏꯔꯦ ꯇꯧꯔꯤꯁꯦ
ꯁꯥꯡꯗꯤꯗ ꯁꯃꯨ ꯀꯩꯅꯣ
ꯀꯄꯤ ꯇ ꯎꯦ ꯑꯩꯈꯣꯏ ꯃꯇꯝꯗꯨꯁꯨ ꯑꯃꯨꯛ ꯐꯔꯛ ꯇꯥꯒꯨꯝ ꯇꯧ ꯐꯖ ꯇꯧ ꯐꯔꯛ ꯇꯥꯒꯨꯝ ꯇꯧ ꯑ ꯇꯟꯅ ꯀꯩꯅꯛꯇ ꯍꯒꯗꯤ ꯉꯁꯤꯒꯨꯝꯕ ꯀꯛꯑꯒꯗꯤ ꯉꯔꯥꯡ ꯆꯠ ꯇꯥꯔꯒꯗꯤ ꯉꯁꯤꯒꯨꯝꯕ ꯀꯛꯀꯗꯣꯏꯅꯦ ꯉꯔꯥꯡ ꯀꯛꯀꯗꯣꯏꯅꯦꯕ
ꯎꯝ
ꯆꯠꯇ ꯍꯥꯏꯅ
ꯃꯊꯟꯁꯨ ꯍꯥꯞꯄꯗꯤ ꯐꯔꯤꯒ ꯂꯝꯍꯥꯡꯉ
ꯀꯩꯅꯣ ꯎ ꯐꯔꯥꯒ
ꯑꯥ
ꯃꯈꯥꯂꯣꯝꯗ ꯁꯣꯂꯀꯥꯟ ꯁꯥꯏꯠꯇꯥ ꯍꯕ ꯑꯗꯨꯝ ꯅꯨꯡꯉꯥꯏꯕ ꯁꫭꯝ ꯅꯥꯀꯟ ꯁꯥꯏꯠ ꯇꯥꯔꯕꯨꯗꯤ ꯅꯨꯡꯉꯥꯏꯅꯤ
ꯀꯩꯍꯥꯏꯅꫭ ꯇꯥꯗꯤ
ꯂꯝꯍꯥꯡꯉ ꯇꯥꯔꯗꯤ ꯅꯨꯡꯉꯥꯏꯅꯤ ꯍꯥꯏꯕꯅꯤꯗ ꯑꯩꯕꯨꯗꯤ ꯍꯞꯇꯥꯗ ꯌꯧꯗ꯭ꯔꯤꯕ ꯍꯥꯄꯣꯛ ꯐꯧ ꯃꯥꯜꯂꯦꯕ ꯁꯤꯒꯤꯁꯦ
ꯑꯁ
ꯀꯦꯖꯨꯂꯤꯇꯤꯒꯨꯝꯕ ꯑꯗꯨꯝ ꯃ ꯎꯝ ꯍꯥꯞꯄꯅꯤ ꯇꯧꯔꯤꯁꯤ
ꯍꯟꯗꯛ ꯍꯞꯇꯥꯗ ꯌꯧꯈꯤꯕ ꯍꯥꯞꯄꯦ ꯑꯩ ꯉꯁꯤꯒꯤ ꯅꯨꯃꯤꯠ ꯀꯌꯥꯅꯤ ꯁꯨꯔꯦ ꯑꯃ ꯅꯣꯡꯃꯥꯏꯖꯤꯡ ꯉꯁꯤꯒ ꯍꯨꯝꯅꯤ ꯁꯨꯗꯣꯏꯅꯦꯕ
ꯎꯝ ꯉꯁꯤ ꯍꫭꯡꯏꯁꯤꯗꯤ
ꯐꯔꯛ ꯇꯥꯏ ꯑꯩꯖꯨ ꯁꯀꯦꯟ ꯑꯩꯖꯨ ꯁꯦꯀꯦꯟꯗ ꯆꯠꯇꯣꯔꯤꯅꯦ ꯑꯩꯁꯨ
ꯅꯪꯒꯤꯗꯤ ꯑꯣꯟꯊꯣꯛꯄ ꯃꯇꯝ ꯃꯌꯥꯝ ꯂꯩ ꯀꯩꯅꯣ
ꯁꯤꯁꯤꯗ ꯑꯗꯨꯝ ꯇꯥꯔꯒꯗꯤ ꯁꯦꯀꯦꯟꯗ ꯆꯠꯇꯣꯔꯤꯕꯣ
ꯆꯠꯇꯣꯏꯅꯤ
ꯆꯠꯂꯁꯨ ꯌꯥꯏ
ꯗꯌꯨꯇꯤ ꯌꯥꯝ ꯀꯣꯝꯅ ꯆꯠꯄꯅ ꯐꯩ ꯀꯩꯅꫭ
ꯄꯨꯡ ꯑꯅꯤꯗꯒꯤ ꯂꯥꯛꯄꯗꯤ ꯌꯥꯔꯒ ꯍꯟꯕꯗꯤ ꯀꯩꯗꯧ ꯌꯥꯔꯣꯏ
ꯀꯔꯤ
ꯂꯥꯛꯄꯗꯤ ꯌꯥꯔꯕꯨ ꯍꯅꯕꯤꯗꯤ ꯌꯥꯔꯣꯏ
ꯇꯠꯇ꯭ꯔꯣ ꯑꯗꯣ ꯁꯦꯀꯦꯟꯁꯤꯗ ꯆꯠꯄꯁꯤꯅ ꯑꯃꯨꯛ ꯈꯔ ꯐꯩꯅ ꯑꯃꯨꯛ ꯌꯧꯈꯤꯕꯒ ꯇꯨꯝꯃꯅꯤ ꯄꯨꯡ ꯑꯅꯤ ꯃꯈꯥꯏꯃꯨꯛ ꯇꯥꯔꯣ ꯄꯨꯡ ꯇꯔꯦꯠ ꯅꯤꯄꯟꯐꯧ ꯇꯨꯝꯃꯥ ꯂꯣꯏꯔꯦꯕ
ꯎꯝ
ꯅꯨꯄꯥ
ꯑꯩ ꯇꯨꯝꯕ ꯇ ꯑꯁ ꯇꯨꯝꯕꯁꯤꯁꯨ ꯄꯨꯡ ꯇꯔꯥꯗꯤ ꯍꯟꯖꯤꯟꯂ ꯍꯥꯏꯕ ꯋꯥꯅꯤ ꯄꯨꯡ ꯇꯔꯥ ꯌꯧꯛ ꯇꯨꯝꯕ ꯌꯥꯗꯅ ꯄꯨꯡ ꯇꯔꯥꯃꯊꯣꯏ ꯕꯥꯔꯣ ꯑꯗꯨꯝ ꯇꯨꯝꯃꯤ
ꯑꯁ ꯑꯗꯨꯅꯦ ꯌꯥꯗꯦ ꯄꯨꯡ ꯇꯔꯥꯗ ꯍꯜꯂꯅꯤ ꯑꯁ ꯍꯌꯦꯡ ꯁꯨꯇꯤꯅꯦ ꯋꯥꯈꯟꯗꯨ ꯂꯩꯔꯕꯅꯤꯅ ꯑꯗꯨꯝ ꯄꯨꯡ ꯕꯥꯔꯣ ꯐꯣꯟ ꯌꯦꯂ ꯇꯨꯝꯅꯤꯡꯗꯝꯅꯤ
ꯎꯥ ꯑꯗꯨ ꯅꯣꯡꯗꯤ ꯅꯨꯡꯉꯥꯏꯌꯦ ꯄꯨꯡ ꯇꯔꯥ ꯍꯜꯂꯒ ꯏꯔꯨ ꯌꯊꯣꯛꯑꯒ ꯀꯣ
ꯊꯉꯩꯁꯦꯡꯅ ꯋꯥꯈꯟꯗ ꯅꯨꯡꯉꯥꯏꯅ ꯄꯣꯊꯥꯍꯧꯕꯒꯤ ꯅꯨꯡꯉꯥꯏ
ꯎꯝ ꯑꯩꯗꯤ ꯇꯠ ꯇꯠꯂꯒꯨꯖꯩꯌꯦ ꯍꯥꯏꯗꯤ ꯀꯥꯂꯦꯟꯅꯤꯅ ꯁꯥ ꯅꯞꯀ ꯅꯞꯁꯟꯕꯒ ꯍꯗꯛꯁꯦꯕꯣ ꯊꯧꯔꯤ ꯈꯔ ꯆꯣꯡ ꯆꯣꯡꯖꯒꯦ ꯇꯧꯔꯒ ꯊꯧꯔꯤꯒ ꯂꯩꯔꯨꯕ ꯃꯤ ꯅꯍꯥꯟ ꯈꯔ ꯆꯣꯡꯕ ꯍꯧꯔꯝꯃꯒ
ꯈꯔ ꯑꯩ ꯁꯣꯟꯗꯒꯤ ꯑꯩꯏ ꯈꯔ ꯆꯣꯡ ꯆꯣꯡꯉꯝꯗꯥꯏ ꯇꯖꯥ ꯑꯗꯨꯒ ꯃꯥꯁꯣꯏ ꯑꯗꯨꯅ ꯁꯣꯗꯅ ꯂꯥꯛꯑꯣꯒ ꯅꯨꯃꯤꯅꯤ ꯊꯧꯔꯤ ꯆꫭꯡ ꯃꯇꯝ ꯂꯩꯇꯃꯤ
ꯑꯁꯣꯝꯗ ꯍꯜꯂꯛꯑꯥ ꯌꯥꯄꯣꯟꯇꯦ
ꯎꯝ ꯄꯨꯂꯞ ꯂꯥꯎ ꯁꯨꯕ ꯌꯥꯕ ꯁꯨꯔ ꯊꯥꯔꯛꯑꯅꯤ ꯑꯗꯩ ꯅꯣꯡꯉꯥꯂꯦ ꯑꯃꯨꯛ ꯆꯠꯂꯅꯤ ꯅꯠꯇ꯭ꯔꯣ
ꯎꯝ
ꯀꯝ ꯀꯥꯟ ꯆꫭꯡꯗꯣꯏꯅꯣꯕ
ꯅꯨꯡꯉꯦꯗꯥ ꯃꯍꯥꯄꯔꯥꯕꯤ ꯐꯔꯕ
ꯎꯝ
ꯏꯁꯂꯥꯝ ꯀꯣꯅꯨꯡꯁꯤ ꯌꯥꯝꯗꯤ ꯌꯥꯝꯃꯦ ꯁꯤ ꯂꯩ ꯃꯌꯥꯝꯅꯦ
ꯍꯥꯥ
ꯆꯂꯕ ꯂ ꯑꯃꯗꯤ ꯑ ꯑꯃꯦꯕ
ꯎꯝ
ꯑꯗꯤ ꯁꯨꯝ ꯁꯤꯒꯤ ꯁꯤꯒꯤ ꯒꯔꯥꯎꯟꯗ ꯌꯦꯡꯄꯗ ꯁꯥ ꯁ꯭ꯋꯥꯏꯁꯦ ꯈꯛꯇꯅꯦꯕ ꯎ ꯋꯥ ꯐꯖꯅ ꯍꯧꯔꯤꯁꯦ
ꯎꯝ
ꯑꯇꯩꯗꯤ ꯎ ꯋꯥ ꯑꯝꯇꯍꯧꯗꯕꯅꯁꯥꯏ ꯎ ꯋꯥ ꯃꯌꯥꯝꯁꯤꯗ ꯁꯤꯒꯤ ꯅꯥꯁꯤꯛꯁꯤꯗꯩꯗ ꯑꯃꯗꯤ ꯀꯣꯜꯂꯤꯌꯦ ꯁꯣꯔꯂꯣꯝ ꯍꯥꯏꯗꯔꯛ ꯄꯩꯁꯦ
ꯎꯝ
ꯁꯤꯁꯤꯁꯤꯗ ꯑꯃꯗꯤ ꯀꯣꯜꯂꯤꯕ ꯂꯪꯕ ꯃꯔꯨꯝ ꯇꯧꯔꯒ
ꯁꯤꯒꯤ ꯎꯒꯨꯝꯕ ꯇꯦꯛꯅ ꯈꯣꯠꯅ ꯇꯧꯔꯗꯤ ꯀꯥꯏꯗ ꯀꯅꯥ ꯂꯧꯖꯥꯠꯅꯣ ꯍꯪꯗꯦ
ꯑ
ꯁꯤꯒꯤ ꯏꯁ ꯍ ꯑꯣꯅꯨꯁꯦ
ꯑ
ꯑꯦ ꯍꯣꯂ ꯈꯂꯣꯕ ꯍꯥ
ꯑꯣꯝ
ꯀꯅꯥꯅ ꯄꯨꯖꯥꯠꯅꯣ ꯈꯪꯗꯦ
ꯑꯗꯨꯗꯤ ꯀ꯭ꯔꯤꯌꯦꯠꯅꯕꯨ
ꯎꯝ
ꯑꯅ ꯑꯁꯣꯝꯅꯀꯥꯟꯒꯤ ꯍꯤꯡꯈꯅꯥꯁꯣꯝꯒꯤ ꯇꯦꯛꯄꯗꯣ ꯀꯩꯅꯣ ꯇꯧꯋꯦꯕ
ꯚꯦꯟꯅ ꯄꯨꯏꯁꯦ ꯃꯥ ꯌꯨꯝ ꯌꯨꯝꯗ ꯄꯨꯔꯝꯒꯗꯕ ꯃꯥꯜꯂꯦ
ꯄꯨꯅꯦ ꯁꯗꯟꯒ ꯂꯧꯊꯣꯛꯍꯧ ꯁꯤꯕꯨ ꯀꯗꯧꯔꯅꯤ ꯑꯗꯨꯝ ꯇꯤꯗꯤ ꯀꯛꯊꯠꯂꯝꯃ ꯌꯨꯝ ꯄꯨꯊꯑꯝꯃꯤꯅꯦ
ꯎꯝ
ꯃꯣꯏꯅ ꯄꯨꯊꯣꯛꯄ
ꯑꯩ ꯑꯩ ꯑꯨ ꯁꯗꯟ ꯑꯃ ꯄꯥꯝꯃꯤꯅ
ꯎꯝ ꯁꯤꯁꯨ ꯃꯪꯒꯤꯒꯤ ꯁꯗꯛꯁꯦ ꯌꯥꯝ ꯀꯜꯂꯦ ꯍꯥꯏꯗꯤ
ꯀꯔꯤꯒꯤ ꯈꯟꯗꯅꯦꯕ
ꯃꯪꯒꯦꯒꯤ
ꯑ ꯃꯪꯒ‌ꯦꯒꯤ ꯑꯝ ꯀꯜ
ꯃꯥꯥꯏ ꯎꯔꯣ ꯂꯩꯁꯜꯂ ꯂꯩꯁꯂ ꯍꯋꯦ ꯕ
ꯎꯝ
ꯁꯤ ꯀꯔꯤ ꯌꯥꯔꯣꯏꯅꯦ ꯁꯦꯠ ꯁꯦꯠꯀꯅꯤꯅꯦ
ꯍꯥꯥ
ꯀꯂꯥꯁꯤꯛꯇꯤ ꯁꯦ ꯁꯦ ꯆꯠꯀꯅꯦꯕ
ꯌꯥ ꯌꯥꯔꯣꯏ ꯌꯥꯕꯨꯗꯤ ꯌꯥꯅꯤ ꯑꯗꯨ ꯆꯦꯛꯈꯥꯏꯒꯂ
ꯎꯝ ꯃ ꯍꯧꯖꯤꯛ ꯀꯟꯕ
ꯎ ꯎꯗ ꯆ ꯈꯥꯏꯕꯗꯤ ꯀꯥꯥꯟꯅꯗ‌ꯦꯗꯅ ꯑꯩꯈꯣꯏꯅ ꯈꯨꯠ ꯁꯥ ꯍꯩꯗꯅ ꯁꯧꯖꯟꯅꯤꯁꯨ ꯅꯠꯇꯦ
ꯅꯠꯇ꯭ꯔꯣ
ꯎꯗꯅ ꯈꯥꯛꯑꯦ ꯍꯥꯏꯗ ꯅꯁꯤꯀꯦꯗꯤ
ꯀꯔꯤ
ꯎꯗꯨ ꯌꯥꯝ ꯈꯥꯛꯏ ꯍꯥꯏꯕ
ꯎꯝ ꯅꯣꯢ ꯁꯥꯗꯟ ꯑꯅꯤ ꯁꯥꯗꯟꯗꯤ ꯌꯣꯟꯕꯗ ꯑꯩꯈꯣꯏꯒꯤ ꯀꯔꯤ ꯍꯥꯏꯇꯥꯔꯦꯅꯦ ꯑꯩꯈꯣꯏꯒꯤ ꯑꯥ ꯀꯛꯄꯗ ꯁꯥ ꯑꯩꯈꯣꯏ ꯎ ꯃꯐꯣꯟ ꯌꯥꯝ ꯊꯣꯛꯄ꯭ꯔꯣ
ꯎꯝ
ꯑꯗꯨꯕꯨ ꯑꯗꯨꯕꯨ ꯎꯗꯨꯗꯤ ꯀꯥꯟꯗꯦ
ꯁꯦꯝꯕꯥꯗꯁꯨ ꯅꯨꯡꯉꯥꯏꯇꯕ ꯁꯥꯗꯣ
ꯍꯥꯥ
ꯍ ꯔ ꯁꯤ ꯃꯅꯨꯡꯉꯥꯏꯇꯤ ꯑꯗꯨꯅ
ꯎꯝ
ꯑꯗꯒꯤ
ꯍꯧꯖꯤꯛꯇ ꯀꯟꯅ ꯑꯨꯏꯅꯤꯡꯈꯠꯂꯛꯏ ꯍꯛꯆꯥꯡꯁꯦ
ꯅꯣꯡꯉꯥꯜꯂꯛꯄꯩꯅꯤ ꯈꯪꯕ ꯑꯃ ꯈ꯭ꯋꯥꯏ ꯁꯥꯊꯤꯕ ꯏꯆꯦꯠ ꯇꯥꯔꯒꯗꯤ ꯁꯨꯃꯥꯏꯅ ꯈꯪꯅ ꯈꯪꯅ ꯑꯗꯨꯝ ꯑꯨꯏꯗꯣꯏꯅꯦ ꯑꯗꯨ ꯃꯤꯠꯁꯦ ꯋꯥꯈꯟꯗꯤ ꯒ꯭ꯌꯥꯟ ꯇꯥꯔꯒꯅꯤ ꯄꯥꯡꯈꯠꯄ ꯉꯝ ꯉꯝꯗꯝꯅꯦ ꯈꯪ ꯈꯪꯅ ꯒ꯭ꯌꯥꯟ ꯇꯥ ꯇꯥꯅꯝ ꯎꯏꯕꯤꯅꯦꯕ ꯈꯪ ꯈꯪꯉꯒ ꯅꯨꯡꯁꯥꯒ ꯊꯣꯛꯂꯛꯑꯦ ꯈꯪ ꯈꯪꯉꯒ ꯑꯗꯨꯝ ꯎꯏꯕꯤꯅꯦꯕ
ꯎꯣꯏꯕꯤꯅꯤ ꯎ ꯄꯥꯏ ꯂꯩ ꯂꯕꯣ
ꯑꯇꯩ ꯃꯇꯝꯗ ꯅꯨꯡꯊꯤꯟꯒꯤꯀꯩ ꯀꯩꯗꯅ ꯈꯥꯔ ꯑꯃꯨꯛ ꯐꯩꯌꯦ ꯑꯩꯍꯤꯡ ꯀꯩꯀꯩꯅ ꯈꯥꯔ ꯑꯃꯨꯛ ꯐꯩꯌꯦꯕ ꯇꯂꯗꯤ
ꯑꯗꯨ ꯃꯇꯝꯗꯅꯦ ꯀꯥꯞꯄꯤ ꯃꯌꯥꯝꯅꯤ
ꯅꯩ ꯅꯩ
ꯀꯔꯤ ꯌꯥꯏ ꯅ ꯅ ꯍꯥꯏꯦꯕꯣ
ꯣꯏꯣꯏ ꯀꯥꯈꯠꯂ ꯀꯥꯈꯠꯂ ꯅꯤꯛꯄꯗ ꯆꯥ ꯐꯪꯗ꯭ꯔꯦ ꯑꯝꯇ ꯍꯥ
ꯃꯨ ꯍꯦ ꯈꯨꯂꯥꯏꯔꯣ
ꯍꯦꯛ ꯂꯥꯛꯏꯅꯦ ꯑꯩ ꯉ ꯍꯥꯏꯗ ꯍꯣꯏ ꯆꯨꯝꯅ ꯍꯦꯛꯇꯦꯕ ꯍꯦꯛꯇ ꯀꯈꯠꯂꯒ ꯕꯗ꯭ꯔꯥ ꯕꯗ꯭ꯔꯥ ꯅꯤꯛꯊꯠꯂꯦ ꯑꯥ ꯃꯇꯣꯟ ꯀꯥꯔꯒ ꯅꯤꯛꯑꯦ ꯀꯥꯏꯗꯩ
ꯃꯣꯏ ꯃꯣꯏꯕꯨ ꯆꯥꯕꯒꯥꯛ ꯐꯪꯖꯗ꯭ꯔꯥꯖꯥꯠꯂꯣ ꯆꯥꯛꯀ ꯆꯥꯗ꯭ꯔꯥꯖꯥꯠꯂꯣ
ꯈꯪꯗꯦ ꯑꯩ ꯉꯟꯇꯅ ꯂꯥꯛꯑꯦꯍꯦ
ꯥꯑꯗꯨꯗ ꯆꯥꯛꯀ ꯆꯗ꯭ꯔꯕ ꯖꯥꯠꯂ ꯍꯪꯒꯗꯝꯅꯤꯅꯦ
ꯇꯥꯟꯅꯕ ꯂꯥꯛꯑꯦꯕ ꯍꯥꯟ ꯇꯥꯟꯅꯕꯩ ꯇꯥꯞꯏꯇ
ꯎꯝ ꯎꯝ ꯆꯥꯛꯀ ꯆꯥꯔ ꯆꯥꯗ꯭ꯔꯖꯥꯠꯂꯣ ꯑꯩ ꯉꯥꯗ ꯂꯥꯛꯏꯒꯦ
ꯃꯣꯏ ꯑꯅꯤ ꯂꯥꯛꯏ ꯉꯟꯇꯥ ꯇꯧꯔꯒ ꯆꯨꯝꯅ ꯑꯃ ꯑꯅꯤ ꯍꯦꯛꯄ ꯅꯠꯇꯦ ꯍꯦꯛꯇ ꯃꯊꯛꯁꯤꯗ ꯀꯥꯈꯠꯂꯒ ꯉꯔꯥꯡꯁꯨ ꯐꯅꯌꯥꯝ ꯍꯦꯛꯈꯤꯌꯦꯕ ꯇꯥꯔꯛꯄ ꯉꯥꯏꯕ ꯑꯩꯈꯣꯏꯁꯨ ꯇꯥꯔꯛꯇ꯭ꯔꯦꯕ ꯍꯩꯅꯧꯗꯤ
ꯑꯥꯏꯖꯔꯤꯕꯥꯎꯈ ꯀꯤꯟꯕꯤꯔꯛꯇ꯭ꯔꯦꯕ
ꯑꯣ ꯍꯥꯏꯗꯤ ꯃꯣꯏ ꯂꯣꯏꯅꯤ ꯊꯣꯛꯈ ꯇꯥꯛꯇ꯭ꯔꯦꯅ
ꯎꯝ
ꯅ ꯀꯩ ꯅꯍꯥꯟꯩ ꯑꯍꯤꯡꯗꯒ ꯃꯃꯥꯡꯒꯤꯩ ꯇꯥꯔꯝꯒꯤꯗꯤ ꯀꯥ ꯍꯦꯅ ꯆꯥꯛꯈꯨꯝ ꯃꯉꯥ ꯑꯃ ꯁꯥꯕ ꯇ ꯍꯥꯏꯕꯅꯤꯅ ꯄꯨ ꯄꯨꯛ ꯄꯨ ꯑꯍꯤꯡꯁꯤ ꯌꯥꯝ ꯀꯦꯟꯕꯅꯦ ꯐꯅꯌꯥꯝ ꯐꯅꯌꯥꯝ ꯀꯦꯟꯕꯅꯦꯕ
ꯃꯣꯔꯦ ꯍꯩꯅꯧ ꯃꯅꯤꯡ ꯍꯧꯔꯦꯡꯒꯤ ꯃꯅꯨꯡꯗ ꯄꯥꯟꯕꯗꯣ
ꯑꯣ ꯑꯗꯨꯒꯤ ꯅꯠꯇꯕ ꯑꯩꯅ ꯍꯥꯏꯅ ꯁꯨꯝ ꯃꯣꯏ ꯑꯩꯅ ꯍꯥꯏꯔꯤꯒꯤ ꯒꯦꯠ ꯆꯪꯐꯝꯒꯤꯗꯨꯅꯤ ꯑꯩꯒꯤ ꯆꯥꯎꯗ꯭ꯔꯤꯕ ꯌꯥꯝꯅ ꯌꯔꯅꯤ
ꯒꯠꯐꯝ ꯒꯦꯠ ꯑꯅꯤꯅ ꯀꯝꯕꯒꯦꯠꯅꯣ
ꯅꯪ ꯑꯗꯨꯏ ꯃꯅꯤꯡꯒꯤ ꯑꯣꯏꯔꯣꯝ ꯆꯪꯈꯤꯕꯩꯗꯣ ꯑꯗꯨꯒꯗꯤ ꯃꯣꯏ ꯆꯪꯐꯝ ꯋꯥꯜ ꯈꯥ ꯆ ꯑꯗꯨꯛꯇꯨꯗꯤ ꯍꯩꯅꯧꯗꯣ ꯐꯖꯗ꯭ꯦ ꯃꯃꯥꯡꯗꯤ ꯐꯖꯔꯝꯃꯦꯕ ꯌꯣꯡꯩ ꯄꯥꯜꯂꯦꯕ
ꯎꯝ ꯑ ꯑ ꯌꯣꯝꯅ ꯌꯣꯝꯅ ꯄꯥꯜꯂꯝꯃꯤ ꯍꯦꯛ ꯍꯦꯛ ꯍꯦꯛ ꯍꯦꯛꯛꯇ꯭ꯔꯤꯅꯤ
ꯑꯣ ꯃꯄꯥꯟꯗ ꯃꯄꯥꯟꯂꯣꯝꯗ ꯃꯁꯥ ꯃꯆꯥ ꯑꯃ ꯐꯊꯣꯔꯔꯛꯄ ꯑꯗꯨꯗ ꯄꯥꯟꯕꯗꯨꯅ ꯑꯗꯨ ꯇꯥꯔꯛꯏꯗꯣ
ꯑꯗꯨꯗꯤ ꯍꯥꯏ ꯍꯥꯏꯔꯝꯃꯦ ꯃꯣꯏꯅ ꯊꯕꯛ ꯁꯨ ꯅꯨꯄꯥꯗꯣ ꯊꯣꯏ ꯍꯧꯏ ꯍꯩꯅꯧꯗꯤ ꯐꯖꯅ ꯄꯟꯕ ꯖꯅꯤ ꯍꯦ ꯀꯠꯇ ꯂꯣꯏ ꯊꯕꯥ ꯁꯕ ꯃꯌꯥꯝ ꯄꯣꯠꯆꯩꯗꯤ ꯊꯝꯃꯦ ꯍꯥꯏꯕ
ꯑꯣ
ꯇꯥꯕ꯭ꯔꯣ
ꯎꯝ ꯇꯥꯏ ꯇꯥꯏ ꯃꯨꯟꯗꯤ ꯃꯨꯟꯂꯝꯒꯤꯔꯣꯏꯕ ꯑꯗꯣ
ꯈꯪꯗꯦ ꯄꯪꯍꯦꯛꯇ ꯍꯦꯛꯑꯦꯌꯦ ꯊꯕꯛ ꯁꯨꯕ ꯂꯥꯛꯄ ꯀꯥꯡꯕꯨꯅ ꯍꯦꯛꯑ ꯄꯨꯏꯌꯦꯌꯦ ꯊꯕꯛ ꯁꯨꯕ ꯃꯌꯥꯝꯒꯤ ꯄꯣꯠꯆ ꯁꯤ ꯊꯝꯃ ꯑꯃ ꯂꯩ ꯁꯥꯍꯔ ꯍꯣꯏꯗ
ꯄꯨꯠ ꯄꯔ ꯆꯈꯤꯕꯕꯃꯔꯦ
ꯅ ꯍꯥꯏꯗꯤ ꯃꯨꯜꯂꯀꯥꯟꯗ ꯃꯪꯒ꯭ꯔꯥꯒꯤ ꯊꯥꯏꯔ ꯍꯥꯎꯋꯦꯕ ꯌꯥꯝ
ꯎꯝ
ꯁꯤ ꯌꯥꯏꯅꯧ ꯃꯣꯔꯣꯛ ꯁꯤꯒꯤ ꯍꯩꯅꯧꯒꯤꯒꯨꯟꯕꯒꯤ ꯇꯥꯏꯃꯤꯡꯁꯨꯣ ꯑꯗꯨ ꯑꯃꯨꯛ ꯇꯥꯔꯦ ꯁꯤꯁ ꯁꯤ ꯇꯥꯏꯉꯩꯗꯗꯤ ꯑꯁꯨ ꯆꯥꯕꯅꯦꯅ
ꯎꯝ
ꯗꯤ ꯗꯛ ꯇꯧꯔꯒ ꯃꯔꯨꯒꯥꯛ ꯆꯨꯞꯇ꯭ꯔꯦ ꯑꯗꯨꯗꯤ ꯑꯊꯣꯡꯕꯊꯣꯡꯕ ꯆꯥꯔꯦ ꯃꯇꯣꯡ ꯑꯅꯤ ꯑꯃ ꯂꯧꯔꯦ ꯃꯌꯥꯏ ꯃꯌꯥꯏꯒꯤ ꯗꯨꯝꯃ ꯂꯧꯔꯦ ꯃꯇꯥꯏ ꯃꯆꯥ ꯃꯆꯥ ꯑꯅꯤꯡ ꯂꯧꯔ ꯍꯨꯔ ꯍꯨꯟ ꯇꯣꯛꯄꯤꯅꯤ ꯀꯩꯅꯣ ꯃꯔꯨꯁꯦ
ꯃꯆꯥꯗꯨ ꯂꯧꯗꯕ ꯌꯥꯎꯋꯤꯗ ꯐꯖ ꯐꯖꯕ ꯈꯟ ꯈꯟ ꯆꯥꯕꯗꯣ
ꯑꯩꯗꯤ ꯃꯌꯥꯝ ꯂꯩꯔꯗꯤ ꯐꯥꯖꯕ ꯈꯜꯂꯗ ꯑꯃꯅꯤꯈꯛ ꯂꯩ ꯂꯩ ꯍꯥꯏꯗꯤ ꯑꯊꯤꯕ ꯑꯣꯏꯁꯨ ꯂꯧꯋꯦꯗꯣ
ꯎ ꯑꯦꯁ ꯌꯥꯝ ꯇꯧ ꯇꯔꯦ ꯇꯔꯥꯃꯨꯛ ꯊꯥ ꯂꯩꯔꯅꯤꯅ ꯑꯍꯥꯎ ꯑꯍꯥꯎꯕ ꯈꯜꯂꯥ ꯆꯥꯎꯍꯦ ꯚꯥꯏ ꯑꯗꯤ ꯃꯁꯤꯡ ꯃꯁꯤꯡ ꯌꯥꯎꯕ ꯄꯣꯠꯇꯣ ꯁꯤ ꯑꯃ ꯃꯁꯤꯡ ꯆꯪꯉꯤꯗ ꯌꯥꯗꯅ ꯑꯗꯨꯛ ꯇꯥꯜꯂꯛꯄꯗꯣ ꯑꯃꯨꯛ ꯃꯁꯤꯡ ꯌꯥꯎꯗꯅ ꯉꯥꯛꯇ ꯆꯥꯕꯔꯤꯀꯥꯟꯗ
ꯅꯪꯒꯤꯅ ꯐꯔꯦꯅꯦꯕꯣ
ꯀꯔꯤꯅ ꯐꯔꯤꯁꯦ
ꯊꯥꯡꯖ ꯏꯔꯥꯏ ꯑꯣꯞ ꯆꯠꯂꯦ ꯊꯥꯡꯖꯥ ꯑꯥꯗꯥ ꯆꯠꯂꯦ ꯅꯣꯡꯃꯥꯏꯖꯤꯡ ꯑꯥ ꯆꯠꯂꯦ ꯌꯦꯡ ꯅꯨꯡꯉꯥꯏꯇ꯭ꯔꯣ ꯅꯪꯒꯤꯅ
ꯅꯨꯃꯤꯠ ꯃꯔꯤꯅꯤ ꯁꯤꯗꯗꯤ ꯀꯩ ꯇꯧꯕ